ꯍꯜꯂꯣ
ꯍꯜꯂꯣ ꯍꯜꯂꯣ
ꯇꯥꯏꯌꯦ ꯇꯥꯏꯌꯦ ꯇꯥꯕ꯭ꯔꯣ ꯇꯥꯏꯌꯦ
ꯇꯥꯏꯌꯦ
ꯅꯨꯡꯉꯥꯏꯔꯤꯕꯣ ꯅꯨꯡꯉꯥꯏꯔꯤꯕꯣ
ꯅꯨꯉꯥꯏꯔꯤꯌꯦ
ꯅꯨꯡꯉꯥꯏꯔꯤꯌꯦ ꯀꯩꯅꯣ ꯌꯥꯝ ꯇꯞ ꯅꯥ ꯉꯥꯡꯉꯤꯗꯣ ꯅꯣꯏ ꯅꯣꯏ ꯖꯥꯒꯥꯗ ꯏꯔꯥꯡꯒꯥ ꯂꯩꯕ꯭ꯔꯥ
ꯏꯔꯥꯡ ꯀꯟꯅꯥ ꯂꯩ ꯏꯔꯥꯡ ꯀꯟꯅꯥ ꯂꯩꯌꯦ ꯌꯥꯗꯦ
ꯏꯔꯥꯡ ꯏꯔꯥꯡ ꯌꯥꯝ ꯀꯟꯕꯥ ꯃꯥꯜꯂꯦ ꯅꯣꯏ ꯖꯥꯒꯥꯗꯣ ꯅꯪ ꯇꯞꯅꯥ ꯇꯞꯅꯥ ꯉꯥꯡꯉꯤꯗꯣ ꯀꯩ ꯏꯟꯖꯥꯡ ꯆꯥꯔꯒꯦ ꯑꯥ
ꯆꯥꯔꯦ ꯅꯪ ꯀꯩ ꯌꯦꯟꯖꯥꯡ ꯆꯥꯔꯒꯦ
ꯉꯁꯤꯁꯦ ꯀꯩꯅꯣ
ꯐꯤꯁ ꯏꯔꯣꯟꯕꯥ
ꯅꯪ ꯉꯥꯁꯥꯏ ꯑꯩꯅꯥ ꯃꯥꯏꯔꯦꯟ ꯑꯃꯥꯒꯥ
ꯐꯤꯁ ꯏꯔꯣꯟ ꯅꯥꯀꯨꯞꯄꯤꯒ ꯅꯥꯀꯨꯞꯄꯤ ꯅꯥꯀꯨꯞꯄꯤ ꯍꯥꯎꯕꯅꯦꯀꯣ ꯉꯁꯥꯏ ꯀꯥꯏꯗꯅꯣ ꯀꯥꯏꯗꯅꯦꯕ ꯍꯤꯗꯥꯛ ꯂꯩꯕꯗꯣ
ꯍꯥ
ꯑꯁ ꯉꯁꯥꯢ ꯍꯤꯗꯥꯛ ꯂꯩꯕ ꯆꯠꯕꯗꯣ ꯀꯥꯢꯗꯅꯣ ꯀ ꯀꯥꯏ
ꯀꯃꯅ ꯄꯥ ꯎꯝ ꯃꯄꯥꯒ ꯎꯔꯤꯄꯣꯛꯇ ꯎꯔꯤꯄꯣꯠ ꯇ꯭ꯔꯣ ꯎꯔꯤꯄꯣꯛ ꯆꯠꯇꯔꯣ